ꯌꯥꯗꯕ꯭ꯔꯣ
ꯑꯩꯅ ꯀꯣꯜ ꯇꯧꯕꯗ ꯌꯥꯗꯕ ꯅꯪꯗꯣ ꯄꯤꯕꯤ ꯇꯧꯅꯨ ꯍꯥꯏꯔꯒ
ꯎꯝ ꯌꯥꯗꯔꯦ ꯈꯪꯗꯔꯦ ꯒ꯭ꯌꯥꯟ ꯇꯥꯗꯔꯦ
ꯅꯪ ꯀꯔꯝ ꯀꯥꯟꯗ ꯆꯠꯀꯦꯔꯣ ꯌꯨꯝꯗ
ꯎꯝ ꯈꯪꯗꯔꯦ ꯌꯨꯝꯗꯤ ꯁꯤꯗ ꯂꯩꯔꯒ ꯁꯤꯑꯦꯄꯤꯁ ꯑꯩ ꯈꯪꯗꯦ ꯄꯤ ꯍꯩꯁ ꯗꯤ ꯒꯤ ꯑꯦꯄ꯭ꯂꯤꯀꯦꯁꯟ ꯊꯣꯛꯔꯛꯑꯗꯤ ꯀꯣ ꯑꯦꯝ ꯌꯨ ꯗ ꯊꯣꯔꯛꯑꯗꯤ ꯑꯦꯝ ꯌꯨ ꯗ ꯑꯗꯨꯝ ꯂꯥꯛꯈ꯭ꯔꯕꯅꯦ ꯏꯟꯇꯔꯚ꯭ꯨꯒꯤꯎ ꯒꯤ ꯅꯤꯎ ꯗ ꯇꯧꯔꯗꯤ ꯑꯗꯨꯝ ꯅꯤꯎ ꯗ ꯆꯠꯄ
ꯅꯪ ꯀꯩꯅꯣꯒ ꯁꯦꯝꯃꯕ꯭ꯔꯣ ꯍꯥꯏꯗꯤ ꯀꯩꯕ ꯍꯣꯏ
ꯑꯁ ꯑꯗꯨꯅꯤꯅꯦꯕ ꯇꯥꯏꯇꯜꯕꯨꯗꯤ ꯂꯩꯗꯤ ꯂꯩꯌꯦꯀꯣ ꯑꯗꯨ
ꯅꯪ ꯀꯩꯗ ꯇꯧꯒꯦ ꯈꯟꯕ꯭ꯔꯣ
ꯑ ꯌꯨꯖ꯭ꯔꯁꯇꯗꯤ ꯀꯣ
ꯍꯣꯏ ꯅꯪ ꯍꯥꯟꯅ ꯑꯗꯨ ꯇꯧꯕ꯭ꯔꯣ ꯗꯤꯖꯔꯇꯦꯁꯟ
ꯇꯧꯗꯦ ꯑꯗꯣ ꯍꯧꯖꯤꯛꯀꯥꯟꯅ ꯌꯨꯖ꯭ꯔꯁꯇꯗꯤꯁꯦ ꯀꯃꯥꯏꯅ ꯌꯨꯖꯔ ꯈꯣꯏꯅ ꯑꯦ ꯑꯥꯏ ꯑꯦ ꯑꯥꯏ ꯖꯦꯅꯦꯔꯦ ꯇꯤꯞꯁ ꯑꯦ ꯑꯥꯏ ꯈꯣꯏꯗꯣ ꯀꯃꯥꯏꯅ ꯄꯥꯏꯕ꯭ꯔꯥ ꯍꯥꯏꯕꯒꯤꯀꯣ
ꯎꯝ
ꯏꯝꯄꯦꯛꯀꯨꯝꯕꯒꯤ ꯀꯤꯗ ꯇꯧꯁꯔꯥ ꯈꯟꯕ꯫ ꯑꯗꯨꯝ ꯍꯧꯖꯤꯛꯄꯨꯗꯤ ꯈꯪꯉꯦꯗ ꯑꯗꯨꯝ ꯐꯨꯖꯜꯒꯤ ꯉꯥꯛꯇꯅꯤꯅ ꯑꯇꯣꯞꯄ ꯆꯦꯟꯖ ꯇꯧꯔꯝꯁꯨ ꯌꯥꯏꯅ ꯕꯠ
ꯍꯣꯏ ꯍꯣꯏ꯫
ꯑꯩꯅ ꯏꯟꯇꯔꯦꯁꯀꯤꯗꯣ ꯍꯪ
ꯑꯩꯗꯤꯀꯣ ꯑꯦꯌꯥꯥꯏꯒꯤ ꯇꯧꯅꯤꯡꯕꯅꯦ ꯑꯩꯒꯤꯁꯨ ꯑꯗꯣ ꯅꯪꯒꯤꯅ ꯌꯨꯖꯔꯁꯇꯗꯤꯅꯦꯗꯅ ꯑꯗꯣ ꯑꯩꯅꯗꯤ ꯅꯠꯇꯕ ꯀꯩꯅꯣꯝꯃ ꯑꯩ ꯈꯜꯂꯝꯕꯅꯦ ꯀꯥꯎꯈ꯭ꯔꯦ ꯃꯔꯛ ꯑꯃ ꯌꯥꯝ
ꯎꯝ꯫
ꯍꯣꯏ꯫ ꯑꯗꯣ ꯌꯨꯖꯔꯁ꯭ꯇꯗꯤ ꯒꯨꯝꯕꯗꯗꯤ ꯈꯪꯗꯦꯗ ꯑꯩꯁꯨ ꯄꯨꯟꯁꯤꯁꯦ꯫ ꯑꯩꯗꯤ ꯍꯟꯗꯛ ꯍꯧꯗꯣꯡꯅ ꯈꯣꯠꯄ ꯑꯗꯨꯒꯤ ꯏꯁꯥꯗꯣ ꯍꯤꯗꯥꯛ ꯀꯥꯞꯄꯗ ꯀꯥꯞꯄꯗ ꯔꯦꯕꯤꯁꯇꯣ ꯑꯩ ꯑꯝꯇ ꯀꯥꯞꯇꯔꯤꯕꯩ ꯑꯦꯟꯇꯤ ꯔꯦꯕꯤꯁꯇꯣ ꯐꯥꯏꯚ ꯗꯣꯁ ꯀꯥꯞꯄꯦꯕꯀꯣ ꯑꯩꯗꯣ ꯏꯁꯇꯦꯖ ꯐꯣꯔ ꯅꯠꯇꯦ ꯊ꯭ꯔꯤ ꯑꯣꯏꯕ ꯃꯣꯏ ꯈꯣꯠꯂꯛꯄꯗꯣ ꯑꯩꯗꯣ ꯕ꯭ꯂꯤꯠ ꯌꯥꯝ ꯇꯧꯕꯒꯤ ꯑꯗꯨꯒꯤ ꯃꯣꯏꯅ ꯑꯦꯟꯇꯤ ꯔꯦꯕꯤꯁꯇꯣ ꯗꯣꯁ ꯃꯉꯥꯔꯛ ꯀꯥꯞꯄꯦ ꯑꯗꯨꯏ ꯄꯩꯁꯥ ꯔꯥ ꯑ ꯄꯩꯁꯥꯗꯣ ꯂꯩꯇꯦ꯫ ꯑꯗꯨꯒ ꯑꯁꯤ ꯊꯕꯛꯁꯦ ꯍꯥꯏꯕꯕꯨꯗꯤ ꯑꯗꯨꯝ ꯀꯨꯏꯔꯦꯗꯅꯀꯣ ꯅꯪ ꯅꯦꯠꯋꯥꯛ ꯅꯨꯡꯉꯥꯏꯇꯕ ꯃꯥꯂꯦ꯫
ꯇꯥꯕ꯭ꯔꯥ
ꯍꯣꯏ ꯇꯥꯔꯦ꯫ ꯅꯪ ꯋꯥꯏꯐꯥꯏꯔꯥ꯫
ꯎꯝ ꯋꯥꯏꯐꯥꯏ ꯅꯦꯠꯇꯦ ꯁꯤ ꯌꯨꯝꯗ ꯈꯔ ꯅꯨꯡꯉꯥꯏꯇꯕꯀꯣ ꯑꯩ ꯌꯨꯝ ꯑꯃꯗ ꯍꯧꯖꯤꯛ ꯂꯥꯛꯄ ꯑꯩꯈꯣꯏ ꯆꯥꯛ ꯆꯥꯒꯦꯅ꯫ ꯃꯣꯏꯁꯤ ꯕꯤꯜꯗꯤꯡ ꯈꯔ ꯆꯥꯎꯕꯒꯤ ꯃꯥꯂꯦ ꯍꯥꯏꯗꯤ ꯅꯦꯠꯋꯥꯛ ꯐꯪꯕ ꯈꯔ ꯋꯥꯕ ꯂꯩ ꯐꯥꯏꯄꯖꯤ ꯒꯨꯝꯕ ꯐꯪꯗꯕꯗꯣ꯫
ꯎꯝ ꯅꯪ ꯐ꯭ꯔꯦꯟꯒ ꯂꯩꯕ꯭ꯔꯣ꯫
ꯍꯣꯏ ꯃꯌꯥꯝ ꯂꯩꯌꯦ ꯉꯁꯤ ꯆꯥꯛ ꯆꯥꯁꯦꯅ
ꯑꯩꯈꯣꯏꯗꯤ ꯑꯩꯒꯤ ꯑꯩꯒꯤ ꯐ꯭ꯔꯦꯟ ꯃꯌꯥꯝ ꯍꯥꯏꯗꯤ ꯑꯩꯒꯤ ꯍꯣꯁꯇꯦꯜ ꯃꯦꯠ ꯃꯌꯥꯝꯗꯨꯒ ꯗꯦꯜꯂꯤꯗ ꯄꯨꯂꯞ ꯂꯩꯕꯒꯤ ꯑꯩꯁꯨ ꯆꯠꯅꯤꯡꯕꯅꯦ
ꯅꯪ ꯗꯦꯜꯂꯤꯗ ꯂꯥꯛꯑꯒ ꯑꯗꯨ ꯄ꯭ꯂꯥꯟ ꯐꯖꯅꯗꯤ ꯇꯧꯔꯒ ꯂꯥꯛꯀꯗꯕ ꯅꯠꯇꯕꯤꯗ ꯂꯥꯛꯑꯗꯤ ꯌꯥꯝ ꯄꯩꯁꯥ ꯇꯤꯡꯕꯀꯣ ꯌꯥꯝ ꯑꯦꯛꯁꯄꯦꯟꯁꯤꯚ ꯑꯣꯏꯌꯦ ꯚꯦꯔꯤ ꯑꯦꯛꯁ ꯅꯪꯁꯦ ꯑꯩ ꯍꯣꯁꯇꯦꯜ ꯐꯤ ꯅꯥꯏꯟ ꯄꯣꯏꯟ ꯐꯥꯏꯚꯅꯦ ꯍꯧꯖꯤꯛ
ꯍꯣꯏ ꯑꯩ ꯑꯩ ꯂꯥꯛꯈ꯭ꯔꯕꯨꯗꯤ ꯔꯨꯝꯒꯤꯕꯨꯗꯤ ꯋꯥꯗꯦ ꯑꯩꯗꯤ
ꯍꯥꯏꯗꯤ
ꯌꯥꯏ ꯌꯥꯏꯌꯦ ꯌꯥꯏ ꯀꯤꯁꯪꯒꯣꯏꯒꯨꯝꯃꯗꯤ ꯅꯨꯡꯉꯥꯏꯔꯦ
ꯍꯣꯏ
ꯅꯣꯏ ꯐ꯭ꯔꯦꯟ ꯂꯩꯕꯅꯤꯅꯀꯣ ꯑꯗꯨꯝ ꯂꯥꯛꯔꯒ ꯂꯩꯔꯒ ꯑꯃꯨꯛ
ꯑꯗꯨꯝ ꯑꯩꯒꯤ ꯍꯣꯝ ꯇꯥꯎꯟꯒꯤ ꯍꯣꯝ ꯇꯥꯎꯟꯒꯤꯒꯨꯝꯕ ꯐ꯭ꯔꯦꯟꯁꯨ ꯂꯩꯕ ꯑꯗꯨꯝ ꯍꯣꯁꯇꯦꯜ ꯃꯦꯠ ꯅꯠꯇ꯭ꯔꯁꯨ ꯑꯗꯨꯒ ꯑꯗꯨꯝ ꯇꯤꯡꯒꯨꯝꯕꯁꯨ ꯅꯨꯡꯉꯥꯏꯅꯤ ꯀꯌꯥꯝ ꯇꯨꯁꯨ ꯂꯩꯅꯦ ꯗꯦꯜꯂꯤꯇꯥ ꯑ ꯅꯅꯣ ꯑꯩꯒꯤ ꯇꯃꯦꯡꯂꯣꯡꯒꯤ
ꯑꯥꯎ ꯑ ꯀꯩꯅꯣ ꯔꯨꯝ ꯃꯦꯠꯇꯨꯔ ꯆꯠꯈ꯭ꯔꯕꯣ ꯗꯦꯜꯂꯤꯗ
ꯗꯦꯜꯂꯤꯗ ꯃꯥ ꯍꯥꯟꯅ ꯆꯠꯈ꯭ꯔꯦ ꯀꯨꯏꯔꯦ ꯑꯗꯨꯝ ꯃꯥ ꯂꯣꯏꯕꯒ ꯆꯠꯈ꯭ꯔꯦ ꯑꯗꯨꯒ ꯃꯥ ꯊꯕꯛ ꯇꯧꯋꯦ ꯍꯥꯏꯕꯅꯦ
ꯑꯣ ꯑꯣ ꯑꯗꯨ ꯊꯕꯛꯄꯨꯗꯤ ꯑꯗꯨꯝ ꯂꯥꯏꯌꯦꯗ
ꯍꯣꯏ ꯐꯪꯕꯗꯤ ꯍꯣꯏ ꯍꯥꯏꯗꯤ ꯍꯣꯏ ꯊꯕꯛ ꯐꯪꯕꯗꯤ ꯑꯗꯨꯝ ꯑꯩꯈꯣꯏꯒ ꯆꯥꯟꯅꯕꯗꯣ ꯈꯇꯪ
ꯎꯝ ꯑꯩꯈꯣꯏꯅ ꯀꯝꯐꯣꯔꯇꯦꯕꯜ ꯑꯣꯏꯕꯀꯣ ꯅꯨꯡꯉꯥꯏꯅ ꯇꯧꯅꯤꯡꯕ ꯑꯃ ꯂꯩꯗꯅ
ꯍꯣꯏ
ꯑꯗꯨꯒꯤ ꯋꯥꯅꯤꯗ ꯑꯁ ꯑꯩ ꯍꯧꯖꯤꯛꯀꯥꯟ ꯅꯦꯠ ꯊꯥꯔꯒ ꯑꯗꯨꯝ ꯅꯦꯠ ꯊꯥꯕ ꯂꯣꯏꯔꯗꯤ
ꯂꯖꯥ ꯂꯖ ꯃꯟ ꯂꯖ ꯃꯟꯗꯤꯅꯦꯠ ꯊꯥꯕ ꯏꯀꯥꯏꯈ꯭ꯔꯦ ꯍꯥꯏꯌꯦ ꯃꯥ
ꯑꯦ ꯏꯀꯥꯏ ꯑꯗꯨꯝ ꯅꯦꯠ ꯐꯥꯎ ꯐꯥꯎ ꯑꯗꯨꯝ ꯊꯥꯔ ꯂꯩꯕꯒꯤ ꯃꯤꯁꯤꯡ
ꯍꯣꯏ ꯑꯗꯨꯝ ꯊꯥꯔ ꯂꯩ ꯃꯤꯅ ꯐꯥꯎꯕ ꯃꯔꯥꯏꯃꯟꯖꯅꯤ
ꯐꯪꯕ꯭ꯔꯥ ꯅꯦꯠ
ꯐꯪꯗ꯭ꯔꯤ ꯑꯩ ꯀꯔꯤꯁꯨ ꯐꯪꯗ꯭ꯔꯦ ꯑꯩꯗꯤ ꯊꯥꯕꯁꯨ ꯑꯗꯨꯝ ꯊꯥꯗꯦ ꯀꯩꯅꯣ ꯑꯃꯨꯛ ꯑꯃꯨꯛꯔꯛꯔ ꯑꯅꯤꯔꯛꯔꯣ ꯑꯃꯨꯔꯛ ꯑꯣꯏꯃꯜ ꯑꯗꯨ ꯈꯛꯇꯅꯤ ꯄ꯭ꯔꯁꯥꯟꯇꯁꯨ ꯍꯟꯗꯛ ꯃꯥꯗꯣ ꯊꯥꯖꯤꯟꯒꯦ ꯍꯥꯏꯔ ꯇꯧꯕꯅꯦ ꯍꯟꯗꯛꯄꯨꯗꯤ ꯍꯣꯏ ꯈꯤꯇꯪꯕꯨꯗꯤ ꯈꯇꯪꯗꯤ ꯄꯥꯏꯌꯦꯕꯀꯣ ꯍꯟꯗꯛꯇꯣ ꯑꯩꯗꯣ ꯔꯤꯖꯅꯤꯡꯒ ꯈꯔ ꯄꯥꯕ ꯍꯧꯔꯝꯕꯅꯦꯕ ꯑꯗꯨꯗ ꯁꯣꯟꯕꯒꯤ ꯑꯗꯨꯒꯤ ꯑꯗꯨꯒ ꯑꯗꯨꯝ ꯄꯥꯈꯤꯗ꯭ꯔꯦ ꯑꯃꯨꯛꯀ ꯌꯥꯗ꯭ꯔꯕꯗꯒꯤ ꯑꯗꯣ ꯄ꯭ꯔꯁꯥꯟꯇꯁꯨ ꯃꯥꯁꯨ ꯊꯖꯟꯗꯦ ꯃꯥꯁꯨ ꯊꯥꯖꯟꯅꯤ ꯍꯥꯏꯔꯒ ꯑꯣ ꯕꯤ ꯁꯤꯗꯣ ꯌꯥꯗꯦ ꯍꯥꯏꯕꯒꯤ ꯊꯥꯖꯟꯗꯦ ꯃꯉꯣꯟ ꯃꯉꯣꯟꯗ ꯑꯩꯒꯤꯗꯤ ꯁꯤꯗꯣ ꯍꯧꯖꯤꯛ ꯂꯩꯇꯦꯅ ꯁꯣꯐ ꯀꯣꯄꯤ ꯑꯣꯏꯅꯕꯨꯗꯤ ꯂꯩꯌꯦ ꯀꯣ ꯑꯗꯣ ꯍꯥꯠ ꯂꯩ ꯂꯩꯇꯕꯒꯤ ꯃꯉꯣꯟꯗ ꯑꯗꯨꯝ ꯅꯨꯡꯉꯥꯏꯇꯦꯅ ꯑꯗꯨꯃꯥꯏꯅ ꯇꯧꯕꯒꯤ ꯑꯗꯨ ꯀ꯭ꯂꯥꯁꯤꯐꯤꯀꯦꯁꯟꯗꯣ ꯈꯇꯪ ꯈꯇꯪ ꯄꯥꯏꯕ ꯍꯧꯔꯗꯤ ꯐꯩꯅ ꯇꯤ ꯁꯤꯗꯣ ꯀꯣꯟꯅ ꯑꯃꯨꯛꯀ ꯆꯦꯟꯖ ꯇꯧꯊꯣꯛꯑꯁꯨ ꯍꯥꯏꯗꯤ ꯃꯣꯏ ꯃꯣꯏꯅ ꯃꯦꯟ ꯄꯥꯝꯃꯤꯁꯦ ꯗꯇꯥ ꯑꯦꯟꯇ꯭ꯔꯤ ꯇꯧꯕꯗꯨꯅꯦꯕꯀꯣ ꯑꯩꯒꯤ ꯂꯥꯏꯕ꯭ꯔꯦꯗꯨꯅ ꯑꯗꯣ ꯂꯥꯏꯕ꯭ꯔꯦꯔꯤꯗꯣ ꯗꯥꯇꯥ ꯑꯦꯟꯇ꯭ꯔꯤ ꯇꯧꯕꯗꯨꯗꯤ ꯀ꯭ꯂꯥꯁꯤꯐꯤꯀꯦꯁꯟꯗꯣ ꯇꯧ ꯇꯧꯗ꯭ꯔꯁꯨ ꯀꯩꯁꯨꯄꯨꯗꯤ ꯀꯥꯏꯗꯦ ꯑꯗꯨ ꯍꯧꯖꯤꯛꯄꯨꯗꯤ ꯃꯣꯏꯅ ꯁꯣꯐꯋꯦꯔꯗꯣ ꯂꯩꯇ꯭ꯔꯤꯕꯅꯤꯅ ꯑꯗꯨꯝ ꯑꯩ ꯐ꯭ꯔꯤꯗ ꯑꯗꯨꯝ ꯂꯩꯕ꯭ꯔꯒ ꯂꯩꯌꯦꯅ ꯅꯠꯇꯦꯀꯣ ꯏꯊꯟꯗ ꯍꯩꯅꯗꯕꯒꯤꯀꯣ ꯑꯩꯅ ꯔꯦꯛꯇꯣ ꯑꯗꯨꯝ ꯂꯧꯊꯣꯛꯑꯒ ꯑꯗꯨꯒ ꯊꯕꯛꯁꯨ ꯍꯧꯖꯤꯛ ꯒꯤ ꯂꯥꯏꯕ꯭ꯔꯦꯔꯤꯌꯥꯟ ꯅꯨꯄꯤꯗꯣ ꯃꯥꯗꯣ ꯅꯝꯕꯣꯜ ꯗꯩꯩꯅꯦꯕ ꯑꯗꯨꯒ ꯍꯧꯖꯤꯛꯇꯣ ꯏꯁꯇꯨꯗꯦꯟ ꯂꯥꯛ ꯇꯕꯩꯔꯗꯤ ꯈꯪꯗꯦ ꯃꯥꯗꯣ ꯑꯦꯂꯚꯦꯟ ꯑꯗ ꯑꯦꯂꯚꯦꯟ ꯊꯥꯔꯇꯤ ꯑꯗꯨꯋꯥꯏꯗ ꯂꯥꯛꯑꯅꯤꯗꯨ ꯇꯨꯋꯦꯜ ꯊꯥꯔꯇꯤꯗ ꯑꯗꯨꯝ ꯆꯠꯈ꯭ꯔꯅꯤ
ꯃꯥꯗꯤ ꯀꯤꯌꯥꯒꯨꯝꯕ ꯐꯪꯕ꯭ꯔꯥ
ꯈꯪꯗꯦ ꯑꯩꯅ ꯍꯪꯕꯅꯦ ꯃꯉꯣꯟꯗ ꯍꯥꯏꯗꯣꯛꯈꯦ ꯃꯥꯗ
ꯑꯉꯥꯡ ꯑꯣꯏꯕ꯭ꯔꯥ
ꯑꯍꯟꯅꯩ ꯃꯥ ꯇꯨ ꯏꯌꯥꯔꯗ ꯔꯤꯇꯥꯌꯔ ꯇꯧꯈ꯭ꯔꯅꯤ ꯑꯗꯨꯒ ꯑꯩꯅ ꯂꯥꯏꯕ꯭ꯔꯦꯔꯤꯌꯟ ꯑꯣꯏꯔꯦ
ꯋꯥ ꯑꯗꯨꯒꯤꯅꯦꯕ ꯅꯪꯕꯨ ꯀꯧ ꯍꯧꯕꯁꯦ
ꯍꯣꯏ ꯃꯥꯅꯦ ꯃꯣꯏꯗ ꯋꯥꯇꯅꯤꯉꯥꯏ
ꯑꯥ ꯑ ꯍꯧꯖꯤꯛ ꯈꯔ ꯑꯗꯨꯝ ꯂꯥꯛꯑꯒ ꯑꯦꯛꯁꯄꯤꯔꯤꯟꯁ ꯂꯩꯔꯒꯀꯣ ꯌꯥꯝ ꯊ ꯐꯌꯦ ꯐꯩꯌꯦ ꯅꯪ ꯂꯩꯕ ꯌꯥꯝ ꯐꯩꯌꯦ ꯑꯁꯦꯡꯕ
ꯍꯣꯏ ꯑꯗꯨ ꯄꯨ ꯍꯣꯏ ꯑꯩ ꯒꯣꯠ
ꯐꯖꯅ ꯇꯧꯋꯣ ꯐꯖꯅ ꯇꯧ ꯅꯪ ꯑꯗꯨꯝ ꯀꯩꯅꯣ ꯇꯧꯒꯅꯤ
ꯑꯗꯨꯒꯕ ꯑꯣꯀꯣ ꯑꯩꯈꯣꯏ ꯏꯟꯇꯔꯟ ꯇꯧꯕ ꯀꯥꯟꯗꯗꯤ ꯄꯨꯡ ꯄꯨꯡꯗꯣꯀꯣ ꯅꯥꯏꯟ ꯇꯨ ꯐꯥꯏꯚ ꯑꯣꯏꯔꯒ ꯌꯥꯝ ꯆꯠꯅꯤꯡꯕ ꯑꯃ ꯐꯥꯎꯗ꯭ꯔꯣꯀꯣ
ꯑꯥ ꯎꯝꯝ
ꯍ ꯑꯋꯥꯔꯁꯦ ꯑꯗꯣ ꯇꯦꯟ ꯊ꯭ꯔꯨ ꯇꯦꯟ ꯇꯨ ꯐ꯭ꯔꯤ ꯑꯣꯏꯕꯒꯤ ꯆꯠꯅꯤꯡꯠ ꯃꯣꯏꯅ ꯑꯗꯨꯝ ꯇꯨ ꯑꯗꯥꯏꯗꯒ ꯑꯗꯨꯝ ꯍꯜꯂꯁꯤꯔꯣ ꯀꯥꯏꯅ ꯍꯥꯏꯌꯦꯕꯀꯣ ꯁꯨꯄꯔ ꯇꯨ ꯅꯈꯣꯏ ꯂꯩꯀꯥꯏꯗꯩꯅꯦꯕ ꯑꯗꯣ ꯑꯗꯨꯗꯒꯤ ꯁꯜꯂꯁꯤꯔ ꯍꯥꯏꯕꯗ ꯏꯁꯥꯗ ꯑꯃ ꯄꯨꯡꯗꯣ ꯃꯇꯝ ꯁꯨꯔꯗꯗꯤ ꯏꯁꯥꯗ ꯍꯩꯅꯗꯕꯒꯤ ꯇꯥꯏꯞꯇ ꯑꯃ ꯇꯧꯕ ꯑꯍꯥꯟꯕ ꯑ ꯑꯣꯏꯕꯩꯔꯗꯤ ꯈꯪꯗꯦꯀꯣ ꯍꯋꯦ ꯑꯗꯨꯒ ꯃꯇꯝꯗꯨꯁꯨ ꯌꯥꯝꯗꯤ ꯉꯟꯗꯤ ꯉꯜꯂꯦꯗꯅ ꯑꯩꯈꯣꯏ ꯑꯩꯈꯣꯏꯗꯗꯤ ꯍꯥꯏꯗꯤ ꯑꯩꯈꯣꯏꯅ ꯂꯥꯏꯕ꯭ꯔꯦꯔꯤꯗ ꯇꯧꯔꯛꯄ ꯍꯥꯏꯔꯗꯤ ꯑꯩꯈꯣꯏ ꯊ꯭ꯔꯤ ꯊ꯭ꯔꯤꯗ ꯍꯜꯂꯗꯤ ꯌꯥꯝ ꯉꯜꯂꯕꯒ ꯑꯣꯏꯗ꯭ꯔꯣ
ꯌꯨꯝꯗꯁꯨ ꯂꯩꯕꯅꯤꯅ ꯍꯧꯒꯠꯄꯁꯨ ꯉꯜꯂꯦ ꯍꯧꯖꯤꯛ ꯀꯥꯟꯗꯤ
ꯑꯗꯨꯒ ꯌꯨꯝꯒꯤ ꯁꯨ ꯃꯣꯏ ꯅꯥꯏꯟꯗ ꯅꯠꯇꯕꯤꯗ ꯃꯣꯏ ꯋꯥꯛꯀꯤꯡ ꯍꯧꯕꯗꯣ ꯇꯦꯟꯗ ꯑꯣꯏꯕꯒꯤ ꯑꯩꯉꯣꯟꯗ ꯆꯥꯞ ꯆꯥꯕꯗꯣ ꯑꯣꯏꯕ ꯑꯗꯨꯗ ꯇꯦꯟ ꯇꯨ ꯊ꯭ꯔꯤꯒ ꯇ ꯑꯣꯏꯔꯗꯤ ꯃꯇꯝꯗꯣ ꯌꯥꯝ ꯂꯩꯇꯦꯗꯅ ꯑꯗꯨꯗꯨꯅ ꯆꯥꯒ ꯑꯗꯨꯝ ꯆꯥꯔꯒ ꯇꯨꯝꯗ ꯆꯠꯈꯤꯕꯗ ꯀꯩꯝꯇ ꯆꯥꯗ꯭ꯔꯁꯨ ꯑꯗꯨ ꯌꯥꯏ ꯍꯥꯏꯕ ꯑꯗꯨꯒ ꯃꯣꯏꯅ ꯑꯗꯨꯝ ꯆꯥ ꯨꯝꯕꯁꯨ ꯂꯣꯜꯂꯒ ꯊꯥꯏꯅꯗꯤ ꯑꯩꯈꯣꯏꯅ ꯁꯔꯤꯕꯔꯤꯕꯣꯜꯒꯤ ꯆꯥ ꯄꯤꯔꯝꯃꯦꯅ ꯍꯧꯖꯤꯛꯇ ꯃꯣꯏ ꯃꯣꯏꯅ ꯄꯤꯕꯂꯛꯑꯥ ꯑꯩ ꯅꯣꯛꯅꯤꯉꯦ
ꯅꯨꯡꯉꯥꯏꯔꯦꯅꯦ ꯅꯨꯡꯉꯥꯏꯔꯦꯅꯦ
ꯍꯣꯏ
ꯐꯥꯏ ꯐꯥꯏ ꯐꯖꯥ ꯅ ꯇꯧ
ꯍꯣꯏ ꯁꯤ ꯃꯣꯏꯁꯦ ꯇꯦꯟ ꯃꯤꯅꯠ ꯇꯦꯟ ꯃꯤꯅꯠꯔꯥ
ꯎꯝ ꯑꯗꯨ ꯍꯥꯏꯒꯅꯨ ꯍꯥꯏꯕꯅꯦꯀꯣ
ꯍꯣꯏ
ꯎꯝ ꯑꯗꯨꯝ ꯌꯧꯔꯗꯤ ꯑꯗꯨꯝ ꯄꯊꯥꯈꯔ ꯑꯩ ꯆꯁ ꯈꯪꯕꯔꯦꯅ ꯑꯩ ꯑꯦꯝ ꯌꯨꯗꯁꯨ ꯑꯃꯨꯛ ꯂꯥꯡꯅꯤꯡꯗ꯭ꯔꯦ ꯁꯦꯂꯦꯛꯁꯟꯗꯤ ꯇꯧꯗꯤ ꯇꯧꯔꯣꯏ ꯑꯗꯨ ꯑꯣꯏꯔ ꯇꯧꯔꯁꯨ ꯑꯃꯨꯛ ꯇꯧꯅꯤꯡꯕꯔꯥ
ꯑꯩꯗꯣꯀꯣ ꯑꯝꯌꯨ ꯑꯝꯌꯨꯗ ꯑꯗꯨꯝ ꯂꯩꯠ ꯑꯗꯨꯝ ꯑꯗꯨꯝ ꯈꯪꯗꯦ ꯑꯝ ꯌꯨꯗꯤ ꯑꯗꯨꯝ ꯅꯤꯡꯁꯤꯡꯉꯦ
ꯐꯗꯤ ꯐꯩꯦ ꯅꯨꯡꯉꯥꯏꯃꯟꯕꯒꯤ ꯑꯃꯨꯛ ꯀꯤꯕ ꯂꯩꯕꯀꯣ
ꯑ ꯅꯨ ꯌꯥꯝ ꯅꯨꯡꯉꯥꯏꯔ ꯑꯃꯌꯨꯗꯤ ꯀꯩꯒꯤꯅꯣ ꯈꯪꯗꯦ ꯑꯃ ꯑꯗꯨ ꯄ꯭ꯂꯦꯁꯇꯣ ꯑꯩꯈꯣꯏꯗꯣ ꯑꯦꯇ꯭ꯔꯦꯛ ꯇꯧꯕꯩꯇꯥ ꯇꯨꯄ ꯇꯞꯅ ꯇꯥꯗꯔꯣ ꯆꯤꯡꯁꯤꯜꯂꯒ
ꯌꯥꯝ ꯅꯨꯡꯉꯥꯏ ꯃꯥꯡꯉ ꯃꯔꯣꯝꯗ ꯐꯠꯇꯕ
ꯍꯣꯏ ꯑꯗꯨꯝ ꯊꯣꯛꯅꯤꯡꯗꯦ ꯑꯗꯨꯗ ꯂꯩꯈ꯭ꯔꯗꯤꯀꯣ
ꯎꯝ
ꯑꯗꯨꯒ ꯑꯩꯗꯤ ꯅꯪ ꯕꯦꯠ ꯇꯧꯕ꯭ꯔꯥ ꯍꯥꯏꯔ ꯈꯟꯕꯅꯦ
ꯍ ꯍ ꯑꯗꯨꯒꯨꯝꯕꯗ ꯇꯧ ꯑꯩꯈꯣꯏ ꯇꯧꯕꯒ ꯀꯅꯥꯗꯨꯗ ꯑꯩꯈꯣꯏ ꯁꯕꯖꯦꯛꯇ ꯃꯔꯤ ꯈꯔ ꯂꯩ ꯀꯦꯕ ꯑꯈꯣꯏꯒꯤ
ꯍꯣꯏ ꯅꯪ ꯕꯦꯠ ꯇꯧꯅꯤꯡꯉꯗꯤ ꯍꯥꯏꯔꯛꯑꯣ ꯑꯩꯉꯣꯟꯗ
ꯇ ꯑꯥꯁ ꯈꯪꯗꯦ ꯑꯁꯤ ꯑꯦꯛꯖꯥꯝ ꯌꯥꯝꯗꯤ ꯂꯩꯌꯦ ꯑꯩꯈꯣꯏ ꯂꯥꯏꯕ꯭ꯔꯦꯔꯤꯒꯤꯀꯣ ꯍꯧꯖꯤꯛ ꯑꯦꯟ ꯄꯤ ꯑꯦꯁ ꯁꯤꯁꯨ ꯊꯣꯛꯄꯅꯦ ꯅꯥꯒꯥꯂꯦꯟ ꯑꯣ ꯑꯦ ꯑꯦꯝ ꯄꯤ ꯑꯦꯁ ꯁꯤ ꯅꯠꯇꯦ ꯑꯦꯟ ꯄꯤ ꯅꯥꯒꯥꯂꯦꯟꯒꯤ ꯀꯣ ꯑꯗꯨ ꯑꯩꯈꯣꯏꯁꯨ ꯊꯥꯕ ꯌꯥꯏꯌꯦꯕ ꯃꯥ ꯀꯣꯡꯅ ꯅꯍꯟꯊꯥꯔꯛꯑꯦ ꯅꯣꯇꯤꯐꯤꯀꯦꯁꯟꯗꯣ ꯂꯥꯏꯕ꯭ꯔꯦꯟꯒꯤꯅꯤ ꯎꯝ ꯑꯗꯣ ꯑꯈꯣꯏ ꯃꯅꯤꯄꯨꯔꯗꯤ ꯊꯣꯛꯇꯦꯅꯦ ꯉꯥꯛꯄꯅꯦ ꯑꯦꯝ ꯕꯤ ꯑꯦꯁ ꯁꯤꯗ ꯌꯥꯎꯗꯦꯕ ꯂꯩꯕ
ꯍꯣꯏ ꯍꯣꯏ ꯑꯦꯝ ꯄꯤ ꯑꯦꯁ ꯁꯤꯗꯣ ꯌꯥꯎꯍꯜꯂꯗꯤ ꯐꯗꯣꯏꯅꯤ ꯑꯗꯣ ꯍꯟꯗꯛ ꯃꯣꯏꯒꯤ ꯂꯥꯏꯛ ꯔꯤ ꯂꯥꯏꯕ꯭ꯔꯦꯔꯤ ꯀꯩꯅꯣꯃ ꯏꯅꯤꯚꯔꯁꯤꯇꯔꯤꯒꯤꯔ ꯀꯩꯅꯣꯝꯃ ꯁꯦꯟꯇ꯭ꯔꯦꯜ ꯂꯥꯏꯕ꯭ꯔꯦꯔꯤꯗ ꯑꯃ ꯇꯧꯈꯤꯕꯗꯣ ꯑꯗꯣ ꯐꯪꯁꯟꯗ ꯑꯩꯈꯣꯏꯒꯤ ꯊꯕꯛ ꯐꯪꯕꯗ ꯌꯥꯝ ꯌꯥꯝ ꯉꯥꯡꯕꯅꯦ
ꯑꯣ ꯑꯗꯣ ꯃꯣꯏꯅ ꯑꯦꯠ ꯁꯦꯝꯗꯤ ꯑꯦꯠ ꯇꯧꯗꯕꯅꯦ ꯅꯥꯒꯥꯂꯦꯟ ꯐꯥꯎ ꯑꯦꯗ ꯇꯧꯕ ꯀꯥꯟꯁꯤꯗ ꯑꯩꯈꯣꯏ ꯃꯅꯤꯄꯨꯔꯗꯤ ꯀꯔꯤ ꯇꯧ ꯖꯥꯠꯂꯛꯄꯣ
ꯑꯗꯣ ꯀꯩꯒꯨꯝꯕ ꯃꯅꯤꯄꯨꯔꯗ ꯇꯧꯔꯗꯤ ꯈꯔ ꯑꯩꯈꯣꯏꯗꯤ ꯆꯥꯟꯁ ꯈꯇꯪꯗꯤ ꯂꯩꯀꯣ ꯍꯥꯏꯗꯤ ꯂꯥꯏꯕ꯭ꯔꯦꯔꯤ ꯇꯝꯕ ꯈꯣꯁꯨ ꯀꯩꯁꯨ ꯌꯥꯝ ꯂꯩꯇꯦꯅꯀꯣ
ꯊꯦꯡꯕꯅꯦꯕ ꯑꯗꯨꯒ
ꯁꯤꯔ